ꯇꯥꯕ꯭ꯔꯣ
ꯆꯂ
ꯑꯩ ꯆꯥꯗ꯭ꯔꯤꯑꯅ ꯁꯥꯔꯕꯣ ꯍꯜꯂꯣ ꯇꯥꯗ꯭ꯔꯕꯥꯥꯏ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
ꯑꯗꯨꯝ ꯂꯩꯔꯤꯌꯦ ꯅꯪ ꯐꯖꯅ ꯇꯥꯔꯕꯣ ꯚꯥꯏ ꯑꯩ ꯉꯥꯡꯁꯦ
ꯑ
ꯅꯪ ꯐꯖꯅ ꯇꯥꯔ ꯕꯕꯥ ꯑꯩ ꯉ ꯑꯩꯒꯦ ꯍꯜꯂꯣ
ꯍꯂꯣ
ꯍꯥꯎ ꯇꯥꯕ꯭ꯔꯣ ꯕꯥꯏ ꯇꯥꯗ꯭ꯔꯣ ꯇꯥꯗ꯭ꯔꯣ
ꯇꯥꯔꯦ
ꯐꯖꯅ ꯇꯥꯕ꯭ꯔꯥ ꯎꯝ
ꯍꯜꯂꯣ ꯍꯜꯂꯣ
ꯍꯥꯎ ꯇꯥꯏꯌꯦ ꯇꯥꯏ ꯅꯪ ꯇꯥꯔꯕꯣ ꯍꯣꯑꯣ ꯀꯩꯁꯥꯡ ꯆꯥꯔꯒꯦ
ꯑꯦ
ꯀꯔꯤ ꯌꯦꯟꯁꯥꯡ ꯆꯥꯔꯒꯦ ꯆꯥꯗ꯭ꯔꯤꯌꯦ ꯑꯩꯗꯤ
ꯍꯋꯥꯏ
ꯍꯋꯥꯏ ꯑꯠꯆꯥ ꯑ ꯍꯋꯥꯏ ꯈꯥꯛꯂꯣ ꯑꯇꯣꯞꯄ ꯀꯩꯀꯩ ꯌꯥꯎꯒꯦ
ꯍꯋꯥꯏ
ꯍꯜꯂꯣ
ꯆꯥꯔꯦ ꯍꯋꯥꯏ ꯃꯣꯔꯣꯛ ꯃꯦꯠꯄ ꯑꯃꯥ ꯌꯥꯎꯔꯦ ꯑꯇꯩꯗꯤ
ꯑꯣꯀꯦ ꯑ ꯍꯥꯎꯕꯅꯦꯍꯦ ꯀꯥꯡꯇꯛꯀꯥ ꯆꯥꯕ
ꯑꯗꯨꯅꯤ ꯅꯪ ꯁꯐꯥꯏ ꯇꯧꯕ ꯅꯪ ꯁꯐꯥꯏ ꯇꯧꯕ ꯂꯣꯏꯔꯕꯣ
ꯂꯣꯏꯔꯦ
ꯑꯣ ꯆꯛ ꯆꯥꯔꯕꯣ
ꯆꯥꯗꯔꯤꯌꯦ ꯅꯪ ꯅꯪ ꯐꯖꯅ ꯇꯥꯕ ꯅꯠꯇ꯭ꯔꯣ ꯏꯉꯥꯏ ꯆ ꯍꯣꯏ ꯑꯩꯗꯣꯡꯉ ꯁꯥꯏ ꯈꯔ ꯑꯩ ꯉꯁꯥꯏ ꯈꯔ ꯌꯥꯝ ꯆꯥꯁꯤꯟꯒꯦꯗꯗꯤ ꯄꯨꯛ ꯊꯜꯂ ꯈꯔ ꯊꯅ ꯆꯥꯅꯤꯡꯉꯛꯇ꯭ꯔꯦ ꯌꯦꯡꯉꯒꯦ
ꯎꯒꯅ ꯁꯅꯍꯜꯂꯦ
ꯆꯗꯂꯦ
ꯁꯥꯟꯅꯤꯀꯥ ꯑꯣꯏꯏ ꯁꯅꯩꯅꯣ
ꯑꯩꯈꯣꯏ ꯂꯝꯄꯥꯛ ꯃꯆꯥꯗꯣ ꯁꯤꯡꯌꯥꯒꯤꯗꯣ ꯎꯝ ꯃꯤ ꯑꯗꯨꯝ ꯌꯥꯝꯃꯦ ꯅꯦꯛꯁ ꯃꯤ ꯃꯉꯥ ꯃꯉꯥꯗꯣ ꯅꯦꯛꯁ ꯑꯍꯨꯝꯒꯨꯝꯕ ꯑꯗꯨꯝ ꯂꯩ ꯇꯤꯝ ꯑꯍꯨꯝꯕꯅ ꯐꯌꯥꯝꯃꯤ ꯀꯨꯟꯃꯨꯛ ꯄꯨꯁꯨꯨꯕ
ꯑꯁ ꯑꯗꯨꯗꯤ ꯑꯗꯣ ꯍꯥꯏꯩꯅꯗꯦ ꯅꯥꯕ ꯑꯩꯗꯤ ꯏꯕꯣ ꯍꯨꯃꯥꯡ ꯇ ꯍꯣꯜꯗꯤꯕ
ꯑꯩꯗꯤ ꯏꯁꯁ ꯑꯗꯨꯗꯤ ꯑꯗꯨꯅꯦ ꯍꯨꯃꯥꯡ ꯇꯥꯅꯕ ꯁꯥꯟꯅꯒꯗꯅꯦ ꯀꯥꯟꯅꯕ ꯑꯗꯨꯝ ꯁꯥꯟꯅꯒꯗꯕꯅꯤ ꯑꯗꯨꯅ
ꯑꯗ ꯑꯩꯗꯤ ꯍꯩꯅꯗ ꯌꯦꯉꯣ ꯑꯗꯨꯗ ꯀꯩꯅꯣ ꯍꯪꯗ ꯏꯁꯥꯅ ꯍꯣꯏꯕ ꯑꯗꯨꯝ ꯀꯥꯕꯨꯗꯤ ꯀꯥꯏꯑꯕꯀꯣ ꯀꯥꯒꯟꯕ ꯀꯥꯗꯨꯁꯨ ꯌꯥꯎꯋꯕ ꯇꯤ ꯃꯠꯇꯨꯅꯕꯨ ꯅꯨꯡꯉꯥꯏꯔꯗꯤ ꯑꯗꯨꯝ ꯀꯥꯏꯗꯅ ꯑꯗꯨꯒ
ꯄꯨꯟꯅ ꯁꯥꯟꯅꯃꯤꯟꯅꯕ ꯅꯨꯡꯉ ꯄꯨꯡ ꯑꯃ ꯆꯦꯟꯕ ꯐꯩ ꯃꯤꯅꯤꯠ ꯇꯔꯥꯖꯦꯜ ꯃꯤꯅꯤꯠ ꯇꯔꯥꯃꯨꯛ ꯄꯣꯊꯥꯅꯤ ꯀꯥꯍꯧꯗ꯭ꯔꯒꯗꯤ
ꯎꯝ
ꯑꯗꯨꯗꯤ ꯄ ꯂꯩ ꯆꯦ ꯑꯩꯅ ꯄꯣꯠ ꯁꯥꯟꯅꯕꯗ ꯁꯅꯅꯕ ꯈꯔꯣꯏꯦ ꯍꯥꯏꯣꯏ
ꯈꯣꯡꯁꯦ ꯅꯪ ꯈꯣꯡ ꯌꯥꯔꯕꯣ
ꯑꯁ ꯑꯗꯨꯝ ꯌꯥꯗ꯭ꯔꯁꯨ ꯌꯥ ꯌꯥꯗ꯭ꯔꯁꯨ ꯑꯗꯨꯝ ꯀꯩ ꯇꯧꯁꯜꯂꯦꯗ ꯑꯗꯨꯝ ꯂꯤꯁꯟꯖꯔꯒꯁꯤꯅꯦ
ꯁꯅꯗꯤ ꯈꯣꯟ ꯑꯩꯗꯤ ꯆꯤꯡꯈ꯭ꯔꯗꯕ꯭ꯔꯥ ꯀꯩꯅꯣꯝ ꯇꯧꯔꯦꯅꯥ ꯈꯣꯡꯁꯦ ꯈꯔꯂ ꯆꯤꯡꯉꯛꯇꯣꯏꯔꯥ ꯈꯪꯗꯦ
ꯈꯔ ꯐꯤ ꯆꯠꯂꯣ ꯑꯃꯨꯛꯇꯪ ꯆꯠꯇꯣ
ꯑꯩꯁ ꯑꯃ ꯑꯦꯝ ꯌꯨꯒꯤ ꯑꯣꯄꯣꯖꯤꯠꯇ ꯍꯧꯖ ꯆꯠꯀꯦ ꯇꯧꯕꯅꯦꯕ ꯗꯥꯛꯇꯔ ꯀꯩꯅꯣꯝ ꯍꯥꯏꯕꯗꯣ ꯑꯦꯝ ꯌꯨꯒꯤ ꯑꯣꯄꯣꯖꯤꯠꯇ ꯐꯤꯖꯣꯛꯛꯇ ꯌꯥꯝ ꯊꯥꯒꯠ ꯂ ꯅꯨꯄꯥ ꯈꯔ ꯑꯍꯟ ꯗꯥꯛꯇꯔ ꯔꯥꯃꯦꯁꯣꯔ ꯍꯥꯏꯕ꯭ꯔꯣ ꯅꯪꯅ ꯅꯪ ꯑꯗꯨꯗꯤ ꯆꯠꯂꯨꯔꯕ ꯑꯗꯨꯏꯗꯣ
ꯇ꯭ꯔꯤ ꯈꯪꯕ ꯃꯣꯏ ꯃꯦꯆꯤꯟꯅ ꯇꯧꯗꯥꯏ ꯃꯣꯏꯗꯤ
ꯃꯦꯆꯤꯟꯟꯅ ꯅꯠꯇꯦ ꯃꯈꯨꯠꯅ ꯊꯏꯗꯨꯗꯤ
ꯆꯞꯄꯗꯤ ꯃꯥꯅꯤꯗ
ꯎꯝ ꯎꯝ ꯑꯍꯥꯟꯕ ꯆꯠꯄꯗ ꯂꯨꯄꯥ ꯆꯥꯇ꯭ꯔꯦꯠ ꯂꯧꯋ ꯃꯊꯪꯗꯅ ꯆꯥꯝꯃꯉꯥ ꯆꯥꯝꯃꯉꯥ ꯂꯧꯋꯦ
ꯆꯥꯎꯃꯜꯂꯦ ꯑꯗꯨꯗꯤ
ꯍꯣꯏ ꯑꯗꯨꯒꯤ ꯑꯃꯨꯛꯁꯨ ꯈꯜꯂꯤꯕ
ꯆꯃꯜꯦ ꯃꯣꯏ ꯑꯗꯨ ꯀꯔꯕꯥꯔꯒꯤ ꯑꯣꯏꯅ ꯊꯣꯛꯂꯛꯄꯅꯤꯅꯦ ꯆꯨꯝꯗꯣꯏꯅꯤꯅꯦ ꯃꯥ ꯍꯧꯖꯤꯛꯀꯥꯟꯗꯤ ꯀꯔꯤ ꯇꯧ ꯁꯣꯁꯦꯜ ꯃꯦꯗꯤꯌꯥꯗ ꯍꯩꯔꯁꯨ ꯍꯩꯇ꯭ꯔꯁꯨ ꯂꯣꯏ ꯊꯥꯒꯠꯅꯔꯦꯗꯅ ꯈꯔꯕ ꯍ ꯈꯣꯡꯕꯨꯗꯤ ꯁꯝꯕꯨꯨ ꯈꯤꯇꯪ ꯁꯪꯕ ꯃꯐꯝꯗꯨ ꯆꯥꯅ ꯇꯥꯔꯒꯗꯤ ꯑꯗꯨꯝ ꯐꯥꯎꯔꯦꯅ ꯈꯜꯂꯦꯕ ꯄꯪꯉꯤꯔꯥ ꯁꯤꯡꯉꯤꯔꯥ ꯀꯅꯥꯝ ꯈꯪꯗꯦꯀꯣ ꯃꯣꯏꯅ ꯊꯤꯕ ꯃꯌꯥꯝꯗꯨꯗꯤ ꯃꯅꯨꯡꯗ ꯀꯥ ꯂꯩꯔꯤꯅꯤ ꯈꯪꯗꯦ ꯍꯥꯏ ꯍ ꯇꯣꯛꯑ ꯂꯩꯕꯅꯤ ꯈꯪꯗꯦ ꯅꯠꯇ꯭ꯔꯒꯅ ꯁꯦꯈꯥꯏꯔꯗ ꯈꯪꯉꯦ ꯍꯥꯏꯗꯤ ꯑꯦꯛꯁ ꯔꯦ ꯂꯧꯔꯒꯁꯨ ꯇꯥꯕꯨꯗꯤ ꯇꯥꯗꯣꯏ ꯉꯥꯛꯇꯅꯦꯕ ꯕꯠ ꯑꯗꯨꯕꯨ ꯑꯩꯅ ꯍꯥꯏꯅꯤꯡꯉꯤꯤꯁꯦ ꯁꯣꯝ ꯇꯣꯏꯅꯥ ꯊꯦꯛꯃꯜꯂꯛꯑꯗꯤ ꯑꯩꯈꯣꯏ ꯈꯨꯠꯣꯡ ꯈꯨꯠꯁꯦ ꯇꯣꯏꯅ ꯊꯦꯛꯃꯜꯂꯛꯑꯗꯤ ꯆꯥꯎꯈꯠꯂꯛꯏꯗꯅ ꯆꯥꯎꯈꯠꯇꯥꯏꯅꯦ ꯅꯪ ꯆꯥꯎꯈꯠꯇꯕ꯭ꯔꯥ
ꯆꯥꯎꯋꯣꯏ ꯆ ꯇꯥꯡ ꯆꯥꯎꯈꯠꯄꯗꯣ
ꯑꯣꯏ ꯍꯣꯏ ꯍꯣꯏ ꯍꯣꯏ ꯇꯥꯡ ꯆꯥꯎꯈꯠꯂꯛꯇꯣꯏꯅꯦ ꯇꯥꯡꯁꯦ ꯍꯣꯡꯉꯛꯇꯣꯏꯅꯦꯕ ꯃꯐꯝ ꯆꯦꯟꯖ ꯈꯔꯗꯤ ꯑꯗꯨꯗꯨꯅ ꯑꯩꯅ ꯑꯩꯅ ꯑꯗꯨ ꯅꯥꯔꯁꯨ ꯅꯥꯅꯤꯡ ꯇꯣꯏꯅ ꯅꯨꯃꯤꯠ ꯇꯔꯥꯅꯤ ꯅꯪ ꯏꯁꯇꯣꯛꯇ ꯂꯥꯛꯑꯣꯅ ꯇꯧꯏ ꯑꯗꯩꯗꯤ ꯑꯦ ꯆꯠꯂꯣꯏꯁꯤꯗꯤ ꯑꯩ ꯁ꯭ꯋꯥꯏꯗꯣꯝꯗ ꯐꯅꯕꯅ ꯍꯣꯠꯅꯔꯒꯦꯅ ꯇꯧ ꯉꯣ ꯑꯗꯨꯕꯨꯗꯤ ꯉꯁꯤ ꯋꯥ ꯌꯥꯜꯂꯨꯔꯦ ꯋꯥ ꯈꯔ ꯌꯥꯗꯣꯏꯅꯦ ꯑꯩꯈꯣꯏ ꯁꯅꯕꯤ ꯋꯥꯁꯥꯗꯣ ꯐꯪꯉꯤꯗꯅ ꯈꯤꯇꯪ ꯍꯦꯛ ꯀꯩ ꯇꯧꯗ ꯃꯁꯥ ꯑꯇꯨꯝ ꯑꯇꯨꯝ ꯌꯥꯎꯈꯤꯣꯏꯗ꯭ꯔꯥ ꯃꯣꯏꯒꯤ
ꯍ ꯍꯣꯏ ꯍꯣꯏ
ꯑꯗꯨꯗ ꯑꯩꯈꯣꯏꯒꯤ ꯍꯟꯇꯤꯡ ꯕꯨꯠꯇꯣ ꯑꯗꯨ ꯇꯣꯡꯉ ꯑꯗꯨ ꯐꯥꯎꯔ ꯊꯤꯟꯀꯠꯂꯛꯄꯅꯦꯕ ꯄꯨꯝꯁꯤꯗ
ꯑꯁ ꯎꯝ
ꯑꯗꯤ ꯑꯩꯖꯣ ꯀꯩ ꯇꯧꯔꯦ ꯑꯗꯨꯝ ꯌꯨꯝꯗ ꯆꯦꯜꯂꯦ ꯌꯨꯝꯗꯗꯤ ꯌꯥꯎꯔꯒꯅꯦ
ꯍꯤꯗꯥꯛ ꯂꯥꯡꯊꯛ ꯇꯩꯗ꯭ꯔꯥ
ꯇꯩꯗꯦ
ꯎꯝ ꯈꯔ ꯇꯩꯁꯜꯂꯨ ꯃꯈꯦꯠ ꯆꯨꯁꯜꯂꯨ ꯌꯥꯗ꯭ꯔꯣ ꯀꯩꯅꯣ ꯍꯥꯞꯆꯤꯜꯂꯒ ꯃꯩꯈꯦꯠꯀꯤ ꯃꯔꯨ ꯃꯌꯥꯝꯗꯣ ꯍꯥꯞꯆꯜꯂ ꯃꯩ ꯆꯨꯁꯜꯂꯨ ꯌꯥꯗ꯭ꯔꯥ
ꯅꯥ ꯑꯩ ꯗꯥꯕꯅꯤꯅꯦ ꯑꯗꯨꯁꯨ ꯇꯜꯂꯦꯅ ꯑꯩ ꯇꯟꯅꯅ ꯇꯧꯗ꯭ꯔꯦ ꯑꯗꯨ ꯂꯣꯏꯔꯒꯗꯤ ꯅꯨꯡꯗꯥꯡ ꯋꯥꯏꯔꯝꯗꯅ ꯑꯃꯨꯛ ꯈꯣꯏꯅ ꯆꯤꯛꯢꯃꯤ ꯅꯥꯕ
ꯑꯁ ꯉꯁꯤꯗꯤ ꯆꯩ ꯀꯥꯔꯦꯍꯦ ꯅꯥꯕ ꯑꯗꯨꯗꯤ
ꯉꯁꯤꯒꯤ ꯗꯥꯎꯗꯤ ꯆꯩꯗꯅꯦ
ꯗꯥꯎ ꯐꯖꯅ ꯌꯥꯔꯦ
ꯑ
ꯇꯧꯔꯁꯦ ꯂꯩꯌꯦ
ꯎꯝ
ꯀ ꯀꯩ ꯁꯟꯗꯦ ꯁꯟꯗꯦ ꯅꯣꯏ
ꯇꯧꯗ꯭ꯔꯦ ꯚꯥꯏ ꯀꯨꯏꯔꯦ ꯇꯧꯗꯕ
ꯀꯩꯗꯧꯔꯕ
ꯃꯣꯏ ꯂꯩꯀꯥꯏꯒꯤ ꯑꯍꯟꯈꯩ ꯑꯣꯏꯅ ꯇꯧꯔꯦ ꯑꯩꯈꯣꯏꯗꯣ ꯁꯨꯝ ꯁꯪꯅꯔꯛꯇ꯭ꯔꯕ ꯋꯥꯁ ꯑꯗꯨꯅ ꯁꯨꯝ ꯇꯧꯕꯗꯨ ꯏꯀꯥꯏꯗꯅ ꯅꯍꯥꯟꯅꯤꯅ ꯍꯣꯏ
ꯀꯦꯝ ꯀꯦꯝ ꯢꯀꯥꯏꯅꯤꯡꯉꯥꯏ ꯂꯩꯇꯦ ꯀꯩꯅꯣ ꯃꯁ ꯁꯛ ꯐꯖꯕ ꯂꯩꯁꯥꯕꯤ ꯑꯃꯁꯨ ꯅꯝꯕ꯭ꯔ ꯊꯣꯛ ꯂꯧꯍꯧꯅꯤ
ꯁꯠ ꯂꯥꯎꯅ ꯇꯧꯁꯜꯂꯒ
ꯎ
ꯑꯃꯈꯛ ꯀꯣꯏꯕꯗꯨꯅꯗꯤ ꯌꯥꯔꯣꯏꯗ ꯑꯅꯤ ꯑꯍꯨꯝꯛ ꯊꯛ ꯊꯛ
ꯀꯥꯗꯩꯅꯣ ꯑꯗꯨ ꯁꯦꯟꯅ ꯉꯝꯗ꯭ꯔꯀꯥꯟꯁꯤꯗ ꯎꯝ ꯑꯁ ꯀꯣꯏꯁꯟ ꯑꯃꯒ ꯍꯪꯒꯦ ꯇꯧꯅꯤ ꯅꯉꯣꯟꯗ
ꯀꯩꯅꯣ ꯍꯥꯏꯔꯣ
ꯁꯦꯡꯅꯗꯤ ꯈꯨꯝꯃꯨꯀꯣ
ꯑꯥ
ꯅꯪ ꯁꯦꯡꯅ ꯈꯨꯝꯃꯛꯇꯧ ꯃꯥꯟꯗꯦꯅꯦ
ꯍꯥꯏꯌꯨꯅꯦ ꯇꯥꯖꯤꯅꯦ
ꯁꯦꯡꯅ ꯈꯨꯝꯒꯗ꯭ꯔꯕ
ꯑꯁꯤꯤꯡꯕ ꯋꯥꯗꯤ ꯈꯨꯝꯉꯅꯤ ꯁꯦꯡꯉꯣꯏꯗꯧꯕ ꯕꯕꯥ ꯑꯣꯏꯗ ꯄꯥꯊꯕꯒꯤ ꯀꯣꯏꯁꯟ ꯍꯪꯉꯗꯤ ꯈꯣꯡꯃꯣꯏ
ꯑꯩ ꯑꯩ ꯁꯨꯝ ꯈꯪꯅꯤꯡꯕ ꯍꯥꯏꯇꯥꯔꯦ ꯅꯪꯕꯨ ꯅꯪ ꯈꯪꯉꯝꯅꯦꯕ ꯏ ꯋꯥꯁꯦ
ꯀꯅꯥꯅꯣ
ꯀꯩꯅꯣꯅꯤꯗ ꯑꯩꯈꯣꯏ ꯍꯋꯥꯏ ꯀꯥꯡꯥꯡꯊꯛ ꯊꯣꯡꯉꯦ ꯍꯥꯏꯕ ꯅꯠꯇ꯭ꯔꯣ ꯉꯁꯦ
ꯑ
ꯍꯋꯥꯏ ꯀꯥꯊ ꯀꯥꯡꯇꯛ ꯊꯣꯡꯕꯒ ꯉꯥꯅꯨ ꯊꯣꯡꯕꯁ ꯀꯅꯥꯅ ꯍꯥꯎꯒꯦꯅ
ꯑꯩ ꯀꯥꯡꯪꯊ ꯊꯣꯡꯅ ꯍꯥꯎꯕ ꯍꯂꯦ
ꯑꯣ ꯑꯩ ꯑ ꯈꯪꯗꯣꯛꯑꯗꯤ ꯅꯪ ꯆꯥꯝꯗ ꯀꯧꯒꯦ ꯇꯧꯕꯗꯣ ꯅꯪ ꯀꯨꯅ ꯍꯥꯎꯋꯦ ꯍꯥꯏꯗꯤꯅ ꯀꯧꯗ꯭ꯔ ꯄꯊꯛꯅ ꯀꯧꯕ ꯇꯥꯔꯦ ꯑꯗꯨꯗꯤ
ꯌꯥꯏ ꯑꯗꯨꯗ ꯀꯥꯏꯗ ꯀ ꯀꯈꯥꯕꯤꯗꯣ ꯄꯨꯝꯊꯥꯎ ꯄꯨꯝꯇꯥꯎ ꯅ ꯇꯥꯔ ꯇꯧꯔꯒ ꯊꯝꯂꯝꯝꯃ ꯑꯗꯨꯕ ꯌꯥ
ꯑꯁ ꯚꯥꯏ ꯅꯪꯅ ꯊꯣꯡꯕ ꯍꯋꯥꯏ ꯊꯣꯡꯕꯗ ꯍꯥꯎꯕꯅꯤꯍꯦ ꯉꯥꯗꯩ ꯀꯩꯗꯒꯤ ꯑꯩꯈꯣꯏ ꯃꯅꯤꯡꯗꯒꯤ ꯉꯥꯗꯣ ꯍꯥꯞꯆꯤꯟꯔꯣ ꯈꯪꯕ꯭ꯔꯥ ꯑꯌꯥꯏꯕꯗꯣ
ꯃꯥꯔꯤꯉ ꯃꯌꯥꯏ ꯑꯣꯏꯒ ꯍꯥꯞꯆꯤꯟꯕꯗꯣ
ꯎꯝ ꯅꯪꯅ ꯃꯤꯃꯤ ꯈꯔꯁ ꯅꯨꯡꯉꯥꯏꯌꯦ ꯚꯥꯏ ꯅꯣꯡꯕꯨ ꯅꯨꯡꯁꯤ ꯍꯣꯁꯇꯦꯜ ꯂꯩꯕꯗ
ꯎꯝ ꯅꯨꯡꯉꯥꯏꯕꯅꯤꯅꯦ ꯃꯥꯁ ꯋꯥꯠ ꯀ ꯆꯠꯄ ꯇꯝꯕ ꯀꯥꯟꯗ ꯏꯁꯄꯣꯔꯠꯁꯤꯗꯤ ꯀꯩ ꯗꯤꯄꯥꯔꯠꯃꯦꯟꯒꯤ ꯇꯧꯔꯛꯑꯀꯥꯟꯗ ꯇꯧꯔ ꯍꯋꯥꯏ ꯇꯣꯡꯉꯒ ꯉ ꯉꯥꯡ ꯇꯥ ꯑꯅꯤꯔ ꯑꯍꯨꯝꯂꯥ ꯍꯥꯞꯆꯤꯟꯕꯗꯣ ꯄꯨꯂꯞ ꯆꯥꯕꯗꯣ ꯑꯩꯈꯣꯏ ꯇꯔꯥꯍꯨꯝꯗꯣꯏ
ꯍꯣꯏ ꯍꯣꯏ
ꯂꯣꯏ ꯆꯠꯅꯈ꯭ꯔꯦ ꯃꯁꯇꯔ ꯂꯣꯏꯅꯔꯛꯑꯃꯤꯅ ꯂꯣꯏꯅ ꯍꯦꯛ ꯆꯠꯅꯈ꯭ꯔꯦ ꯃꯥ ꯃꯥꯥꯏ ꯊꯣꯛꯄ ꯃꯣꯏꯁꯨ ꯑꯩꯈꯣꯏ ꯊꯣꯛꯄ ꯂꯩꯔꯦ ꯍꯧꯖꯤꯛ ꯎꯅ ꯊꯣꯛꯂꯛꯑꯅꯤ ꯑꯩꯗꯤ ꯊꯣꯛꯂꯛꯑꯅꯤꯗ ꯏꯁꯇꯥꯔ ꯀꯥꯕꯗꯤ ꯑꯦ ꯑꯃ ꯑꯃꯗ ꯑꯣꯏꯔꯣꯀꯣ ꯊꯕꯛ ꯑꯃꯗ ꯏꯁꯇꯔ ꯀꯥꯕ ꯂꯩꯗꯅ ꯇꯥꯡ ꯀꯥꯏ ꯀꯩ ꯇꯧꯕ ꯐꯝꯕꯒꯤ ꯑꯩꯈꯣꯏꯒꯤ ꯂꯩꯕꯨꯡ ꯐꯝꯕꯒꯤ ꯀꯗꯥꯥꯡ ꯊꯗꯕꯤꯗꯣ ꯑꯗꯨ ꯇꯧꯔꯛꯇꯣꯏꯅꯤ ꯌꯦꯡꯉꯣ ꯑꯦ ꯈꯪꯒꯦꯗ ꯇꯧꯔꯤꯖꯦ ꯑꯗꯨꯝ ꯂꯩꯔꯤꯁꯤꯅꯤ ꯀꯔꯤ
ꯈꯪꯗꯦ ꯇꯧꯔꯤ ꯀꯔꯤ ꯀꯔꯤ ꯇꯧꯔꯒꯦ ꯐꯒꯗꯕꯅꯣ
ꯅꯦꯠ ꯊꯥꯖꯟꯗ꯭ꯔꯣ ꯅꯪ
ꯊꯥꯖꯟꯗꯦ ꯚꯥꯏ ꯄꯩꯁꯥ ꯄꯥꯃꯨꯏ ꯂꯥꯏꯔꯤꯛꯁꯨ ꯄꯥꯗꯦ
ꯁꯥꯏꯌꯦꯉꯣ ꯅꯦꯠ ꯊꯥꯒꯦ ꯇꯧꯔꯒ ꯑꯩꯁꯨ ꯄꯥꯕ ꯉꯝꯗꯕꯁꯤ ꯗꯅꯤ ꯂꯥꯏꯔꯤꯛ ꯄꯥꯔꯔꯣꯏ ꯈꯔ ꯑꯃ ꯄꯥꯔꯝꯅꯤ ꯑꯗꯩꯗꯤ ꯑꯗꯨꯝ ꯐꯣꯟ ꯄꯥꯏꯕꯗꯒꯤ ꯀꯩ ꯇꯧꯒꯅꯤ ꯑꯉꯥꯡ ꯈꯔ ꯂꯛꯅ ꯑꯉꯥꯡ ꯈꯔ
ꯎꯝ ꯎꯝ ꯑꯁ ꯑꯉꯥꯡ ꯍꯥꯏꯒ ꯏꯆꯦ ꯃꯆꯥ ꯆꯥꯎꯔꯝꯃꯅꯤꯅꯦ
ꯆꯥꯎꯔꯦ ꯆꯥꯎꯔꯦ
ꯊꯥ ꯀꯌꯥ ꯊꯥ ꯑꯅꯤ ꯑꯍꯨꯝ ꯁꯨꯔꯕ
ꯊꯥ ꯑꯍꯨꯝ ꯃꯨꯛꯁꯨꯔꯤ
ꯑꯣ ꯈꯔꯂꯩꯔ꯭ꯗꯤ ꯆꯥꯎꯝꯒꯦ ꯍꯥꯏꯔꯛꯑꯅꯤꯅꯦ
ꯅꯨꯄꯥ ꯑꯣ ꯀꯨꯏꯗ꯭ꯔꯦꯅꯦ ꯑꯗꯨꯗꯤ
ꯑꯥ
ꯏꯚꯥꯏ ꯍꯣꯏꯗꯣ ꯀꯩ ꯁꯃꯨꯔꯧ ꯍꯥꯏꯕ꯭ꯔꯥ ꯋꯥ ꯅꯠꯇꯦ ꯏꯕꯥꯏ ꯏꯕꯥꯥꯏ ꯍꯣꯏꯗꯣ ꯁꯃꯨꯔꯧ ꯍꯥꯏꯕ꯭ꯔꯥ ꯋꯥꯡꯒꯣꯏ ꯍꯥꯏꯕ꯭ꯔꯥ
ꯑꯣ ꯋꯥꯕꯒꯥꯏ ꯍꯥꯏꯕꯅꯦ
ꯋꯥꯕꯒꯥꯏ
ꯑꯥ
ꯑꯆꯥ ꯍꯣ ꯍꯣ ꯐꯔꯦ ꯐꯔꯦ ꯇꯨꯝꯃꯗꯣꯏꯔꯣ
ꯇꯨꯝꯃꯒꯦ ꯑꯩ ꯐꯣꯟ ꯑꯃꯗ ꯇꯧꯁꯜꯂꯝꯃꯦꯕ
ꯌꯥꯗꯦꯅꯦꯀꯣ ꯍ ꯂꯩꯕ ꯀꯥꯏꯁꯦ ꯍꯣ ꯍꯣꯏ ꯍꯣ ꯍꯣꯏ ꯚꯥꯏ ꯑ ꯌꯥꯔꯦ